ꯍꯜꯂꯣ
ꯇꯥꯕ꯭ꯔꯣ
ꯑꯣ ꯇꯥꯔꯦꯀꯣ
ꯍꯣꯏ
ꯑꯁ ꯍꯣꯏꯅꯤꯒꯤ ꯋꯥꯔꯤꯁꯦ ꯃꯔꯛꯊꯠꯅꯥꯃꯨꯛ ꯇꯠꯄꯒꯤꯅꯤꯅꯦ
ꯑꯩꯈꯣꯏ ꯅꯦꯠꯇꯨ ꯈꯔ ꯌꯥꯗꯕꯀꯣ
ꯍꯣꯏ
ꯍꯧꯖꯤꯗꯤ ꯑꯩꯒꯤ ꯈꯣꯟꯖꯦꯜꯗꯤ ꯀꯃꯥꯏꯅ ꯇꯧꯒꯦ ꯑꯗꯨꯝ ꯌꯥꯕ ꯅꯠꯇ꯭ꯔꯣ
ꯑꯗꯨꯝ ꯌꯥꯔꯦ ꯉꯁꯥꯏꯒꯤꯗꯣ ꯈꯔ ꯅꯨꯡꯉꯥꯏꯔꯦ
ꯑꯣ ꯉꯁꯥꯏꯒꯤꯗꯣ ꯑꯩꯒꯤꯗꯣ ꯈꯔ ꯑꯁ ꯕꯦꯛꯒ꯭ꯔꯥꯎꯟꯁꯨ ꯈꯔ ꯅꯨꯡꯉꯥꯏꯗꯕꯩ ꯃꯥꯜꯂꯦ
ꯎꯝ ꯑꯗꯣ ꯅꯨꯡꯉꯥꯏꯇꯕ ꯎꯝ
ꯑꯩꯍꯦꯛ ꯋꯥꯔꯤ ꯁꯥꯕ ꯀꯥꯟꯗ ꯃꯤꯗꯣ ꯑꯩꯒꯤ ꯃꯔꯨꯞ ꯍꯥꯏꯕ ꯇꯥꯔꯦ ꯃꯣꯏꯗꯣ ꯂꯥꯛꯄꯀꯣ
ꯎꯝ ꯎꯝ
ꯑꯗꯨꯒꯤ ꯈꯔ ꯅꯣꯏꯁ ꯄꯣꯂꯨꯁꯟꯗꯣ ꯊꯣꯛꯍꯟꯈ꯭ꯔꯦ ꯁꯥꯎꯕ ꯌꯥꯗ-
ꯍꯥꯍꯪ ꯑꯗꯣ ꯑꯩꯗꯤ ꯒ꯭ꯌꯥꯟ ꯇꯥꯗꯕꯀꯣ ꯁꯤꯒꯤꯁꯦ
ꯑꯣ ꯍꯣꯏ ꯍꯣꯏ ꯈꯔ ꯒꯌ꯭ꯥꯟ ꯇꯥꯕꯗꯣ ꯈꯔ ꯂꯨꯕꯅꯤ ꯐ꯭ꯔꯦꯁ ꯀꯥꯡꯕꯨꯗꯤꯀꯣ
ꯎꯝ
ꯉꯁꯤꯗꯤ ꯐꯨꯠꯕꯣꯜ ꯃꯦꯠꯁꯇꯣ ꯂꯩꯇꯕ ꯃꯜꯂꯦꯀꯣ
ꯑꯁ ꯐꯨꯠꯕꯣꯜ ꯂꯩꯇꯦ ꯗꯦꯠ ꯀꯌꯥꯗꯅꯣꯝ ꯑꯃꯨꯛ ꯂꯩꯔꯕꯅꯦ ꯗꯦꯠ ꯁꯨꯃꯥꯏꯃꯨꯛ ꯂꯩꯔꯕꯅꯦ ꯒꯦꯞꯇꯣ ꯀꯜꯇꯥꯔꯤꯗꯣ
ꯅꯣꯏ ꯅꯣꯏꯗꯤ ꯌꯦꯡꯕ꯭ꯔꯥ ꯀꯃꯥꯏꯅ ꯇꯧꯒꯦ
ꯑꯁ ꯉꯔꯥꯡ ꯐꯖꯅ ꯌꯦꯡ- ꯊꯈ꯭ꯔꯕꯅꯤꯌꯦ ꯏꯖꯤꯞꯀꯥ ꯑꯥꯔꯖꯦꯟꯇꯤꯅꯥ ꯁꯥꯟꯅꯥꯕꯗꯣ
ꯀꯅꯥꯕꯨ ꯁꯥꯄꯣꯔꯠ ꯇꯧꯕ꯭ꯔꯥ ꯅꯪꯁꯦ
ꯑꯁ ꯈꯣꯏꯗꯤ ꯏꯖꯤꯞꯇ ꯇꯧꯕ
ꯑꯗꯨꯗꯤ ꯍꯥꯟꯅ ꯍꯥꯟꯅꯗꯤ ꯍꯤꯟꯅ ꯍꯧꯕ ꯀꯥꯟꯗꯗꯤ ꯅꯨꯡꯉꯥꯏꯔꯝꯅꯤꯅꯦ ꯅꯣꯏꯒꯤ ꯁꯞꯄꯣꯔꯇꯔ ꯑꯩꯈꯣꯏ
ꯑꯗꯣ ꯒ꯭ꯌꯥꯟ ꯇꯥꯗꯅꯦ ꯃꯣꯏ ꯍꯣꯏ ꯕꯣꯜꯕꯨꯗꯤ ꯑꯥꯔꯖꯦꯟꯇꯤꯅꯥ ꯈꯣꯏꯅꯀꯣ
ꯑꯥ
ꯐꯖꯅ ꯄꯥꯏꯌꯦ ꯍꯥꯟꯅ ꯁꯅꯥꯃꯗ ꯇꯨ ꯐꯥꯔꯁ ꯃꯤꯠꯇꯁꯨ ꯃꯣꯏ ꯕꯣꯜ ꯄꯥꯏꯕꯗꯤ ꯃꯣꯏꯅ ꯌꯥꯝꯕꯅꯤ ꯑꯗꯨ ꯑꯣꯏꯔꯁꯨ ꯍꯦꯛ ꯏꯖꯤꯞꯈ ꯑꯣꯏꯅꯀꯣ ꯋꯥꯟꯁ ꯄꯥꯏꯈꫪꯗꯤ ꯑꯗꯨꯝ ꯒꫭꯜ ꯆꯟꯕꯀꯣ ꯁꯨꯃꯥꯏꯅ ꯇꯧꯋꯀꯣ ꯉꯔꯥꯡ ꯃꯦꯠꯁꯇꯣ ꯅꯪ ꯌꯦꯡꯗ꯭ꯔꯣ
ꯑꯩ ꯑꯩꯁꯨ ꯌꯦꯡꯉꯦ ꯑꯦ ꯍꯧꯕꯀꯥꯟꯗꯗꯤ ꯅꯣꯏꯒꯤ ꯁꯞꯄꯣꯔꯇꯔ ꯈꯣꯏꯁꯦ ꯌꯥꯕꯗꯤ
ꯗꯞꯇꯣ
ꯁꯤꯒꯤ ꯁꯤꯗꯤ ꯃꯣꯏꯕꯨꯗꯣ ꯏꯅꯥꯎꯈꯣꯏ ꯑꯔꯣꯏꯕꯗꯣ ꯐꯖꯅ ꯁꯅꯥ ꯍꯦꯜꯂꯦ ꯁꯅꯥꯒꯦ ꯇꯧ ꯋꯥꯈꯜꯗꯤ ꯂꯥꯛꯈ꯭ꯔꯕꯅꯤ ꯑꯩꯈꯣꯏ ꯑꯩꯈꯣꯏꯗꯤ
ꯎꯝ ꯑꯗꯨ ꯒ꯭ꯌꯥꯟ ꯇꯥꯗꯤꯅꯦ ꯂꯥꯁ ꯑꯋꯥꯔꯗ
ꯃꯦꯁꯁꯤ ꯉꯔꯥꯡꯒꯤ ꯃꯦꯠꯁꯁꯤ ꯌꯦ ꯅꯪꯗꯤ ꯌꯥꯝ ꯅꯨꯡꯉꯥꯏꯕꯨꯗꯤ ꯅꯨꯡꯉꯥꯏꯗꯀꯣ
ꯍꯣꯏ ꯅꯨꯡꯉꯥꯏꯔꯦ ꯑꯗꯣ ꯃꯣꯏ ꯄ꯭ꯔꯣꯕ꯭ꯂꯦꯝ ꯊꯣꯛꯄ ꯃꯥꯜꯂꯤꯅꯦ
ꯑꯃꯨꯛ ꯐꯣꯟꯗ ꯎꯕꯀꯣ ꯃꯣꯏꯗꯣ
ꯌꯦꯂꯣ ꯀꯥꯔꯠꯀꯨꯝꯕ ꯆꯥꯗꯦ ꯑꯗꯨ ꯏꯖꯤꯞ ꯈꯣꯏꯗꯤ ꯑꯁ ꯐꯖꯅ ꯆꯥꯔꯦꯅꯦ ꯉꯔꯥꯡꯗꯤ
ꯑꯔꯦ ꯑꯗꯨ ꯑꫭꯏꯔꯁꯨ ꯑꯗꯨ ꯃꯦꯠꯁ ꯂꯣꯏꯔꯒꯀꯣ ꯃꯣꯏ ꯏꯖꯤꯞꯀꯤ ꯄꯥꯕ꯭ꯂꯤꯛ ꯈꯣꯏꯒ ꯑꯃꯨꯛ ꯄ꯭ꯔꯣ꯭ꯂꯦꯝ ꯀ꯭ꯔꯤꯌꯦꯠ ꯇꯧꯕ ꯃꯥꯜꯂꯤꯅꯦ ꯏꯁꯇꯦꯗꯤꯌꯝ ꯃꯅꯨꯡꯗ
ꯑꯣ ꯑꯠꯆꯥ
ꯐꯣꯟꯗ ꯑꯃꯨꯛ ꯎꯕꯅꯦ ꯃꯣꯏ ꯐꯨꯅꯕꯅꯦ ꯐꯨꯅꯕꯅꯦ ꯁꯦꯀ꯭ꯌꯨꯔꯤꯇꯤ ꯈꯣꯏꯒ ꯄꯕ꯭ꯂꯤꯛ ꯈꯣꯏꯒ ꯑꯗꯨꯒ ꯃꯣꯏ ꯏꯁꯃꯣꯛ ꯕꯣꯝ ꯍꯥꯏꯕ꯭ꯔꯥ ꯑꯗꯨꯐꯥꯎ ꯀꯥꯞꯄꯅꯤꯅꯤ ꯏꯁꯇꯦꯗꯤꯌꯝ ꯃꯅꯨꯡꯗ
ꯑꯣ ꯑ ꯍꯣꯏ ꯎ ꯑꯣꯏꯔꯝꯃꯁꯨ ꯌꯥꯏ ꯃꯣꯏꯗꯣ ꯌꯥꯝ ꯁꯥꯎ ꯎꯈ꯭ꯔꯦꯕꯀꯣ ꯏꯤꯖꯤꯞ ꯀꯥꯡꯕꯨꯁꯦ ꯌꯥꯝ ꯁꯥꯎꯈ꯭ꯔꯦꯕ
ꯁꯥꯎ ꯁꯥꯎꯈ꯭ꯔꯦ ꯁꯥꯎꯐꯝꯁꯨ ꯊꯣꯛꯈ꯭ꯔꯦꯅꯤ ꯉꯔꯥꯡꯒꯤ ꯉꯔꯥꯡꯒꯤ ꯃꯦꯠꯁꯇꯨꯗꯤꯀꯣ ꯁꯥꯎꯐꯝꯁꯨ ꯊꯣꯛꯈ꯭ꯔꯤꯅꯤ ꯑꯗꯣ ꯑꯔꯖꯦꯟꯇꯤꯅꯥꯅ ꯐꯩ ꯐꯠꯇꯦ ꯍꯥꯏꯕ ꯅꯠꯇꯕꯀꯣ ꯍꯦꯜꯂꯤ ꯍꯥꯏꯕ ꯅꯠꯇꯕ ꯁꯥꯎꯕꯒꯤꯗꯤ ꯁꯥꯐꯝ ꯊꯣꯛꯈ꯭ꯔꯦ
ꯍꯣꯏ ꯊꯣꯛꯈ꯭ꯔꯦ ꯉꯔꯥꯡꯒꯤꯗꯤꯀꯣ
ꯎꯝ ꯒꯣꯜ ꯑꯃꯗꯨꯁꯨ ꯄꯤꯗꯔꯦ ꯍꯣꯏ ꯒꯣꯜ ꯄꯤꯕꯕꯨꯗꯤ ꯍꯣꯏ ꯑꯗꯨꯝ ꯀꯦꯟꯁꯦꯜ ꯇꯧꯔꯁꯨ ꯌꯥꯅꯤ ꯃꯣꯏꯅꯁꯨ ꯐꯣꯔꯦꯠ ꯆꯤꯡꯕꯒꯤꯀꯣ
ꯑꯥ
ꯑꯗꯨ ꯀꯦꯟꯁꯦꯜ ꯇꯧꯔꯦ ꯌꯦꯁ ꯑꯣꯀꯦ ꯇꯥꯔꯦ ꯑꯗꯨꯇꯪꯗ ꯑꯃꯨꯛ ꯃꯣꯏꯅ ꯑꯃꯨꯛ ꯇꯧꯕꯗ ꯃꯣꯏꯅ ꯐꯣꯜ ꯄꯤꯗꯕꯗꯣ ꯑꯗꯨꯒꯨꯝꯕ ꯇ ꯊꯣꯛ ꯑꯩꯈꯣꯏꯒꯤꯅꯤ ꯃꯣꯏꯅ ꯁꯥꯎꯕꯗꯣ
ꯑ
ꯑꯁ ꯉꯔꯥꯡꯗꯤ ꯅꯨꯡꯉꯥꯏꯕꯅꯤꯍꯦ ꯑꯣꯄꯣꯅꯦꯟ ꯈꯣꯏꯒ ꯑꯩꯈꯣꯏꯒ ꯐꯝꯃꯤꯟꯅꯕꯁꯦ
ꯎꯝ
ꯉꯦꯡꯉꯤꯅꯤ ꯉꯁꯥꯢ ꯑꯁ
ꯑꯁ
ꯑꯃꯔꯛꯇꯤ ꯑꯥꯔꯖꯦꯟꯇꯤꯅꯥ ꯈꯣꯏꯖꯦ ꯋꯥ ꯐꯥꯎ ꯉꯥꯡꯕ ꯉꯝꯗꯕꯅꯤꯌꯦ ꯑꯦ
ꯎꯝ ꯅꯣꯏꯁꯦ ꯅ ꯎꯝ ꯅꯥꯟꯅ ꯍꯦꯠ ꯍꯧꯕꯗꯒꯤ ꯏꯖꯤꯞ ꯈꯣꯏꯕꯨ ꯑꯗꯨꯝ ꯁꯞꯄ꯭ꯣꯔ꯭ꯠ ꯇꯧꯔꯒ ꯂꯩꯕ꯭ꯔꯣ ꯅꯠꯇ꯭ꯔꯗꯤ ꯉꯔꯥꯡꯒꯤ ꯃꯦꯠꯁ ꯈꯛꯇꯗ ꯁꯞꯄ꯭ꯣꯔ꯭ꯠ ꯇꯧ ꯌꯦꯡ ꯔꯣ
ꯉꯔꯥꯡꯒꯤ ꯃꯦꯠꯁꯇ ꯇꯧꯕꯅꯤꯅꯦ
ꯅꯥꯗꯤ ꯁꯞꯄ꯭ꯣꯔ꯭ꯠ ꯇꯧꯕꯗꯤ ꯅꯠꯇꯦꯕ ꯅꯣꯏꯒꯤꯁꯦ
ꯗꯧꯗꯦ ꯑꯩꯈꯣꯏ ꯑꯈꯣꯏ ꯑꯩꯈꯣꯏ ꯄꯥꯔꯇꯤꯗꯤ ꯄꯣꯂꯤꯇꯤꯀꯦꯜ ꯇꯧꯕꯅꯤꯕ ꯍꯥ ꯄ꯭ꯔꯣꯇꯨꯒꯜꯗꯨ ꯍꯦꯛ ꯆꯤꯈ꯭ꯔꯕꯒꯤꯀꯣ ꯑꯃꯨꯛ ꯑꯥꯔꯖꯦꯟꯇꯤꯅꯥꯒꯤ ꯑꯦꯒꯦꯟꯁꯇ ꯏꯖꯤꯞꯇ ꯇꯧꯕꯅꯦꯕ
ꯅꯣꯏꯅꯤꯒꯤ ꯑꯦꯒꯦꯟꯁꯁꯨ ꯅꯦꯛꯁ ꯅꯦꯛꯁ ꯕꯥꯏ ꯅꯦꯛꯁ ꯁꯤ ꯁꯤꯔꯒ ꯂꯩꯅꯦ
ꯑꯗꯣ ꯑꯁ ꯋꯥꯜꯀꯝꯁꯨ ꯌꯦꯡꯕ ꯅꯨꯡꯉꯥꯏꯇꯝ ꯃꯤ ꯌꯥꯝꯒ꯭ꯔꯗꯤꯀꯣ
ꯃꯥꯅꯦ ꯃꯥꯅꯦ ꯃꯥꯅꯦ ꯅꯣꯏ ꯅꯪꯗꯤ ꯃꯨꯚꯤꯒꯨꯝꯕ ꯌꯦꯡꯗ꯭ꯔꯣ
ꯃꯨꯕꯤ ꯄ꯭ꯥꯔꯛ ꯌꯦꯡꯗꯦꯗ
ꯑꯥ ꯆꯤꯌꯔ
ꯐꯣꯟꯒꯤꯁꯦ ꯑꯩ ꯈꯔ ꯑꯦꯛꯁꯄ꯭ꯥꯔ꯭ꯠ ꯑꯣꯏꯗꯤꯅꯦ
ꯑꯗꯨ ꯒꯦꯝꯒꯨꯝꯕꯗꯤ ꯁꯥꯟꯅꯕ꯭ꯔꯣ
ꯒꯦꯝ ꯁꯥꯟꯅꯗꯦ
ꯌꯦꯠꯁꯨꯨ ꯁꯥꯟꯅꯗꯦꯕ
ꯎꯝ ꯅꯍꯥꯟ ꯃꯨꯚꯤ ꯌꯦꯡꯕ꯭ꯥꯔ ꯍꯥꯏꯕꯕꯨ ꯅꯍꯥꯟ ꯗꯤ ꯅꯦꯠꯐ꯭ꯂ꯭ꯤꯛꯁ ꯄꯥꯏꯔꯝꯃꯦ ꯑꯗꯨꯗꯤ ꯑꯃꯨꯛ ꯇꯣꯛꯈꯔꯦ
ꯑꯣ ꯑꯠꯆꯥ
ꯒꯦꯝ ꯑꯗꯨꯒꯨꯝꯕ ꯈꯪꯗꯦꯅꯦ ꯏꯟꯇ꯭ꯔꯦꯁ ꯂꯩꯇ‌ꯦꯅꯦ ꯑꯩꯉꯣꯟꯗꯗꯤ ꯑꯥ ꯃꯁꯨ ꯍꯩꯇꯕ
ꯑꯗꯨꯗꯤ ꯋꯥꯟ ꯐꯣꯟꯒꯤ ꯗ ꯒꯦꯝ ꯅꯠꯇꯕ ꯑꯥ ꯂ꯭ꯥꯏ꯭ꯛ ꯐꯨꯠꯕꯣꯜ ꯀꯨꯝꯕ ꯕꯣꯜꯂꯤꯕꯣꯜ ꯀꯨꯝꯕ ꯅꯠꯇ꯭ꯔꯒ ꯑ꯭ꯁ ꯕꯦꯠꯃꯤꯟꯇꯣꯟꯒꯨꯝꯕ ꯑꯗꯨꯒꯨꯝꯕ ꯒꯦꯝ ꯁꯥꯟꯅꯕ ꯌꯧ ꯂꯩꯕ꯭ꯔꯣ ꯅꯪꯗꯤ
ꯏꯁ ꯏꯁꯥꯔꯣ
ꯍꯣꯏ ꯅꯪ ꯃꯣꯏꯅ
ꯑꯣ ꯑꯣ ꯑꯩꯈꯣꯏꯗꯤ ꯑꯣꯏ ꯐꯨꯠꯕꯣꯜ ꯒ꯭ꯔ꯭ꯥꯎ꯭ꯟ ꯑꯗꯨꯝ ꯁꯅꯥꯏꯗ ꯑꯩ ꯏꯚꯤꯅꯤꯡ ꯏꯚꯤꯅꯤꯡꯗꯀꯣ ꯕ‌ꯣꯜ ꯁꯅꯥꯥꯏꯗ ꯚꯣꯂꯤꯕꯣꯜ ꯕ꯭ꯦꯗꯃꯤꯟꯇꯟꯒꯨꯝꯕꯗꯤ ꯁꯥꯟꯅꯗꯦꯗ ꯐꯨꯠꯕꯣꯜ ꯑꯌꯥꯝꯕꯗ ꯁꯥꯟꯅꯩ
ꯍꯧꯖꯤꯛꯁꯨ ꯑꯗꯨꯝ ꯁꯥꯟꯅꯔꯒ ꯂꯩꯕ꯭ꯔꯣ
ꯍꯣꯏ ꯁꯥꯟꯅꯩꯌ‌ꯦ
ꯑꯣ ꯑꯆꯥ ꯑꯗꯨꯝ ꯁꯥꯟꯅꯕ ꯅꯨꯡꯉꯥꯏꯕ꯭ꯔꯣ
ꯑꯁ ꯅꯨꯡꯉꯥꯏꯇ꯭ꯔꯗꯤ ꯀꯩꯅꯣ ꯅꯪꯗꯤ ꯁꯅꯥꯗ꯭ꯔꯣ
ꯑꯩꯗꯤ ꯁꯥꯟꯅꯕꯗꯤ ꯁꯥꯟꯅꯩ ꯑꯗꯨ ꯔꯤꯒꯨꯂꯔ ꯑꯣꯏꯅꯗꯤ ꯁꯥꯟꯅꯗꯦ ꯐꯨꯠꯕꯣꯜꯗꯤ ꯑꯩꯒꯤꯗꯤ ꯈꯔ ꯋꯥꯏꯌ‌ꯦꯅꯦ ꯐꯨꯠꯕꯣꯜ ꯁ ꯁꯥꯟꯅꯕꯗꯣ ꯋꯥꯗ꯭ꯔꯣ ꯅꯪꯗꯤ
ꯋꯥꯗꯦꯗ ꯑꯗꯨꯝ ꯈꯪꯗꯦ ꯑꯗꯨꯝ ꯄꯪꯁꯥ ꯍꯅꯥ ꯀꯔꯤꯔꯥ ꯐꯨꯠꯕꯣꯜ ꯍꯥꯏꯕꯕꯨ ꯃꯤ ꯁꯨꯄ꯭ꯔ ꯏ꯭ꯁꯇꯥꯔꯒꯤ ꯆꯥꯗ
ꯔꯥ ꯍꯥꯔ ꯋꯦꯌꯦꯕꯀꯣ
ꯃꯥꯅꯤ ꯃꯥꯅꯤ
ꯈꯔ ꯐꯤꯖꯀꯜ ꯑꯣꯏꯌꯦ ꯈꯨꯔ ꯐꯤꯖꯤꯀꯦꯜ ꯑꯦꯛꯇꯤꯚꯤꯇꯤꯁꯇꯣ ꯌꯥꯝ ꯌꯥꯝ ꯌꯥꯎꯋꯦꯕ ꯃꯣꯏꯁꯦ
ꯃꯥꯅꯦ ꯑꯗ
ꯑꯩꯉꯣꯟꯗꯗꯤ ꯌꯥꯝ ꯗꯤꯃꯥꯟ ꯇꯧꯋꯦꯕ
ꯃꯥꯅꯦ ꯑꯗꯣ ꯏꯟꯇꯔꯦꯁ ꯂꯩꯕꯩꯀꯣ ꯁꯅꯥꯕ ꯋꯥꯅꯤꯗ
ꯃꯥꯅꯤ ꯃꯥꯅꯤ ꯢꯟꯇꯔꯁꯇꯨ ꯂꯩꯕ ꯂꯩꯔꯗꯤ ꯂꯣꯏꯔꯦ ꯋꯥꯒꯦꯔ ꯑꯗꯨ ꯑꯗ ꯀꯔꯤ ꯀꯔꯤ ꯑꯣꯏꯒꯦꯔꯥ ꯀꯣ
ꯍꯣꯏ
ꯏꯟꯇꯔ꯭ꯦꯁ ꯂꯩꯕꯔ ꯂꯩꯔꯗꯤ ꯑꯗꯨꯒꯤꯗ ꯑꯗꯨꯒꯨꯝꯕꯗꯣ ꯀꯥꯎꯔꯅꯤꯕ ꯂꯣꯏꯅꯃꯛꯀꯣ
ꯃꯥꯟꯅꯦ ꯃꯥꯟꯅꯦ ꯑꯗꯨꯝ ꯇ꯭ꯣꯔꯅꯃꯦꯟ ꯀꯔꯤ ꯀꯔꯥ ꯆꯠꯇ꯭ꯔꯁꯨ ꯀꯣ
ꯑꯥ
ꯈꯨꯟ ꯑꯩꯈꯣꯏꯗꯤ ꯈꯨꯟ ꯄꯥꯔꯠ ꯑꯥ ꯋꯥꯟꯗꯒꯤ ꯐ꯭ꯥꯏ꯭ꯚ ꯐꯥꯎ ꯂꯩꯌꯦ
ꯎꯁ ꯑꯗꯨꯗꯤ ꯃꯤꯗꯤ ꯌꯥꯝꯔꯝꯅꯤꯅꯦ
ꯃꯤ ꯌꯥꯝꯗꯤ ꯌꯥꯝꯗꯔꯤꯗ ꯑꯩꯒ ꯄ꯭ꯔꯥꯠ ꯑꯃꯗ ꯐꯤꯐꯇꯤ ꯁꯨꯃꯥꯏꯅꯀꯣ ꯌꯨꯝꯅꯥꯛꯁꯦ ꯄꯥꯔꯠ ꯊ꯭ꯔꯤꯗꯅ ꯋꯥꯟ ꯋꯥꯟ ꯑꯩꯠꯇꯤ ꯌꯨꯝꯅꯥꯛꯀꯨꯝꯕ ꯂꯩꯕ
ꯑꯣ ꯑꯆꯥ
ꯑꯃꯨꯛ ꯈꯨꯟꯁꯦ ꯄꯥꯔꯠ ꯑꯣꯏꯔꯁꯨ ꯑꯃꯨꯛ
ꯀꯔꯤ ꯍꯥꯏꯁꯤꯔꯥ ꯄꯨ ꯋꯥꯟ ꯌ꯭ꯥꯔꯁ ꯑꯣꯏꯕꯀꯣ
ꯑꯣ
ꯋꯥꯟ ꯇꯨ ꯊ꯭ꯔꯤ ꯐꯣꯔ ꯐꯥꯏꯚ ꯂꯩꯕꯗꯣ ꯈꯨꯟ ꯑꯅꯛ ꯑꯅꯛ ꯂꯩꯔꯁꯨ ꯑꯃꯨꯛ ꯑꯣꯜ ꯑꯣꯜꯑꯣꯏꯅꯀꯣ ꯑꯃꯨꯛ ꯑꯃ ꯑꯃꯨꯛ ꯑꯃ ꯑꯣꯏꯅ ꯂꯩꯕ ꯑꯗꯨꯒꯤ ꯑꯩꯈꯣꯏꯗꯤ ꯇꯣꯔꯅꯃꯦꯟ ꯍꯥꯏꯔꯁꯨ ꯕꯣꯜ ꯁꯥꯅꯔꯁꯨ ꯑꯩꯈꯣꯢ ꯈꯨꯟ ꯃꯅꯨꯡꯗꯀꯣ ꯑꯗꯨꯝ ꯇꯧꯔꯝꯃꯦ
ꯑꯥ
ꯄꯥꯡꯊꯣꯛꯄ
ꯑꯣ ꯑꯆꯥ
ꯁꯨꯃꯥꯏꯅ ꯇꯧ ꯁꯨꯃꯥꯏꯅ ꯇꯧꯕꯅꯦ
ꯑꯗꯨꯗꯤ
ꯈ꯭ꯔꯤꯁꯃꯥꯁ ꯀꯨꯝꯕ ꯂꯥꯛꯄ ꯀꯥꯟꯗ ꯅ꯭ꯌꯨ ꯌꯔꯒ ꯈ꯭ꯔꯤꯁꯃꯥꯁ ꯑꯗꯨ ꯃꯌꯥꯒꯨꯝꯕꯗꯗꯤ ꯅꯣꯏꯒꯤ ꯚꯤꯂꯦꯖꯀꯤ ꯚꯤꯂꯦꯖ ꯂꯦꯚꯦꯜ ꯇꯣꯔꯅꯥꯃꯦꯟ ꯀꯨꯝꯕ ꯑꯗꯨꯒꯨꯝꯕ ꯂꯩꯇ꯭ꯔꯣ ꯅꯣꯏꯒꯤꯗꯤ
ꯑꯩꯈꯣꯏ ꯁꯨꯃꯥꯏꯅ ꯂꯩꯌꯦ ꯍꯧꯖꯤꯛ ꯋꯥꯔꯜ ꯀꯞ ꯂꯩꯕꯒꯤ ꯃꯑꯣꯡ ꯇꯥꯏꯞꯇꯨꯗ
ꯑꯥ
ꯑꯥ ꯆꯍꯤ ꯃꯔꯤꯔꯥ ꯑꯩꯈꯣꯏꯒꯤꯗꯣ ꯁꯨꯃꯥꯏ ꯒꯦꯐ ꯂꯩꯔꯒ ꯑꯃꯨꯛ ꯁꯅꯕ ꯀꯝꯕꯥꯏꯟ ꯑꯣꯏꯅꯀꯣ ꯋꯥꯜꯀꯞꯀꯤ ꯇꯥꯢꯞ ꯍꯥꯕ ꯗꯥꯏꯅꯦ ꯑꯩꯈꯣꯏ ꯈꯨꯟ ꯍꯥꯏꯕꯕꯨ ꯑꯩꯈꯣꯏ ꯄꯥꯔꯛ ꯋꯥꯟ ꯇꯨ ꯐꯥꯏꯚꯀꯤꯗꯣ
ꯑꯆꯥ
ꯋꯥꯔꯜ ꯀꯞꯇ ꯆꯍꯤ ꯋꯥꯔꯜ ꯀꯞꯗꯣ ꯆꯍꯤ ꯃꯉꯥ ꯃꯉꯥ ꯀꯣ
ꯑꯥ
ꯑꯩꯈꯣꯏꯅ ꯁꯤꯅꯤ ꯃꯔꯤ ꯃꯔꯤ ꯑꯣꯏꯕ ꯑꯗꯨ
ꯍꯜꯂꯣ
ꯑꯗꯨꯒ ꯔꯣꯇꯦꯁꯟ ꯆꯠ ꯈꯨꯟꯗꯣ ꯀꯨꯝꯁꯤꯁꯦ ꯄꯥꯔꯠ ꯋꯥꯟ ꯑꯣꯏꯔꯗꯤ ꯅꯦꯛꯁꯇ ꯄꯥꯔꯠ ꯇꯨꯗ ꯑꯩꯅ ꯆꯠꯄ ꯔꯣꯇꯦꯁꯟ ꯆꯠꯄ
ꯑꯗꯨꯗ ꯀꯔꯤ ꯀꯔꯤ ꯒꯦꯝꯒꯨꯝꯕ ꯁꯥꯟꯅꯒꯦ ꯐꯨꯠꯕꯣꯜ ꯈꯛꯇꯔꯥ ꯅꯠꯇ꯭ꯔꯒ ꯚꯣꯂꯤꯕꯣꯜꯒꯨꯝꯕ ꯅꯠꯇ꯭ꯔꯒ ꯀꯔꯤ ꯀꯔꯤ ꯒꯦꯝꯒꯨꯝꯕ ꯌꯥꯎꯕꯅꯣꯕ
ꯏꯟꯗꯣꯔ ꯒꯦꯝ ꯑꯥꯎꯗꯣꯔ ꯒꯦꯝ ꯑꯗꯨꯒ ꯅꯥꯏꯠ ꯏꯟꯇꯔꯇꯦꯟꯃꯦꯟ ꯐꯥꯎꯀꯣ ꯂꯩꯕꯅꯤ ꯏꯁꯩ ꯀꯝꯄꯤꯇꯤꯁꯟ
ꯁꯣꯁꯌꯦ ꯒꯦꯗꯔꯤꯡꯒꯨꯝꯕꯁꯨ ꯂꯩꯕ꯭ꯔꯣ
ꯑꯥ
ꯎꯦꯜꯒꯗꯔꯤꯡ ꯇꯄꯔ ꯀꯔꯤꯒꯔꯥ ꯗ꯭ꯔꯦꯁ ꯇꯧꯕ ꯐꯨꯠꯕꯣꯜ ꯁꯥꯟꯅꯕ ꯕꯣꯂꯤꯕꯣꯜ ꯁꯥꯟꯅꯕ ꯑꯗꯨꯒ ꯏꯚꯟ ꯑꯍꯟ ꯈꯣꯏ ꯐꯥꯎꯀꯣ ꯄꯁꯤ ꯐꯦꯠ ꯇꯧꯍꯟꯕꯅꯦ ꯍꯥꯏꯕꯗꯤ ꯑꯩꯈꯣꯏꯗꯤ ꯑꯩꯈꯣꯏꯗꯤ ꯀꯔꯤꯔ‌ ꯐꯣꯛ ꯁꯣꯡ ꯂꯩꯕꯅꯤꯅꯀꯣ
ꯂꯩꯕꯅꯦ ꯍꯣꯏ
ꯑꯍꯟꯈꯣꯏꯗ ꯑꯃꯨꯛ ꯀꯝꯄꯤꯇꯤꯁꯟ ꯇꯧꯍꯟꯕ
ꯑꯆꯥ ꯑꯗꯨꯒꯨꯝꯕ ꯏꯁꯄꯣꯔꯠ ꯂꯩꯕꯗꯣ ꯑꯗꯨꯒꯨꯝꯕ ꯇꯣꯔꯅꯃꯦꯟ ꯂꯩꯕꯗꯣ ꯌꯥꯝ ꯅꯨꯡꯉꯥꯏꯅꯦ ꯌꯥꯝ ꯐꯖꯩꯅꯦ
ꯍꯣꯏ ꯍꯥꯏꯕꯗꯤ ꯐꯨꯠꯕꯣꯜ ꯍꯥꯏꯔꯗꯤ ꯑꯃꯨꯛ ꯌꯨꯠ ꯈꯛꯇ ꯑꯣꯏꯅꯀꯣ
ꯁꯥꯟꯅꯕꯒꯤ ꯈꯔ ꯅꯨꯡꯉꯥꯏꯇꯕ ꯍꯧꯖꯤꯛ ꯑꯩꯈꯣꯏꯅ ꯁꯥꯟꯅꯕꯗꯤ ꯄꯨꯂꯞ ꯀꯝꯕꯥꯏ ꯑꯣꯏꯅꯀꯣ ꯑꯍꯟ ꯈꯣꯏꯁꯨ ꯁꯥꯟꯅꯕ ꯌꯥꯕ ꯑꯉꯥꯡꯈꯣꯏꯁꯨ ꯁꯥꯟꯅꯕ ꯌꯥꯕ ꯁꯨꯃꯥꯏꯅ ꯇꯧꯔꯒ ꯑꯍ ꯑꯍꯥꯟ ꯑꯩꯈꯣꯏꯅ ꯍꯧꯖꯤꯛ ꯑꯩꯅ ꯍꯥꯏꯕꯒꯨꯝꯅꯍ ꯐꯣꯛ ꯁꯣꯡꯒꯨꯝꯕ ꯀꯝꯄꯤꯇꯤꯁꯟ ꯗꯥꯥꯟꯁ ꯗꯥꯟꯁꯇ꯭ꯔꯣ ꯑꯩꯈꯣꯏ ꯀꯜꯆꯔꯦꯜ ꯗꯥꯟꯁ ꯂꯩꯕꯗꯣ
ꯑꯥ
ꯑꯗꯨꯒꯨꯝꯕꯗꯨ ꯈꯨꯟ ꯈꯨꯟꯗꯒꯤ ꯀꯝꯄꯣꯖꯤꯁꯟ ꯇꯧꯉꯩ